ꯇꯥꯔꯕꯥꯎ
ꯑꯔꯦ ꯆꯄꯦ ꯁꯥꯕ꯭ꯔꯣ ꯅ ꯇꯅ ꯀꯝ ꯆꯥꯡꯂꯤ ꯄꯥꯏ
ꯑꯗꯣ ꯉꯁꯥꯏꯒꯤꯗꯨꯅ ꯀꯗꯩꯅꯣ
ꯍꯪꯒꯦ ꯑꯩꯁꯨ ꯑꯩ ꯀꯔꯤ ꯇꯗꯦ ꯃꯥꯡꯈ꯭ꯔꯦ ꯑꯗꯨ ꯃꯈꯜ ꯨꯠ ꯃꯨꯠꯂꯛꯄ꯭ꯔꯕ ꯅꯉꯣꯟꯗꯨꯁꯨ ꯍꯣꯏ ꯅꯣꯛꯄ ꯁꯥꯗꯕ ꯌꯨ ꯑ ꯉꯥꯡꯕꯁꯤ ꯅꯣꯛꯀꯗꯕ ꯅꯠꯇ꯭ꯔꯣ
ꯄꯩꯁꯥ ꯌꯥꯝꯗ꯭ꯔꯦ ꯃꯥꯏꯅ ꯂꯨꯄꯥ ꯆꯅꯤ ꯀꯌꯥꯅꯣꯝꯇꯪ ꯇꯥꯍꯧꯋꯦ
ꯎꯝ ꯆꯥꯝꯃꯉꯥ ꯇꯥꯕꯁꯨ ꯌꯥꯎꯗꯅꯦ ꯅꯪ ꯉꯔ ꯍꯥꯏꯗꯣ
ꯑ ꯆꯃꯤꯔꯤꯒ ꯁꯝꯊꯤꯡ
ꯎꯝ ꯑꯗꯣ ꯍꯥꯏꯔꯛꯑꯒꯦ ꯋꯥꯔꯤꯗꯣ ꯈꯪꯕ꯭ꯔꯥ ꯀꯩꯅꯣ ꯇꯧꯕ ꯎ ꯍꯌꯦꯝ ꯌꯥ ꯑꯣꯃꯅꯤ ꯄꯨꯏꯗꯅꯤꯉ ꯀ ꯇꯣꯏ ꯑꯗꯨꯒꯅꯦ ꯀꯩꯅꯣꯗ ꯆꯠꯄꯗꯣ ꯑꯩꯈꯣꯏ ꯑꯩꯈꯣꯏ ꯀꯣꯂꯦꯖꯀꯤ ꯆꯠꯄꯗꯣ ꯂꯝꯕꯤ ꯆꯪꯉꯛꯄꯗꯣ ꯂꯥꯏꯔꯤꯛ ꯄꯥꯐꯝꯗꯣ ꯏꯪꯂꯤꯁꯇ ꯍꯥꯏꯔꯣꯏ ꯂꯥꯏꯐꯝꯗꯣ ꯑꯗꯨ ꯃꯄꯥꯒꯤ ꯑꯗꯣ ꯅꯥꯀꯟ ꯄꯔꯦꯡꯒꯤ ꯑꯗꯨ
ꯑ ꯑꯣ ꯀꯗꯣꯖꯨꯖꯥꯖꯨꯖꯥ ꯁꯎꯏꯦꯖꯨꯖꯥꯖꯨꯖꯥ ꯁꯎꯦ
ꯀꯩꯒꯤ ꯅꯣꯡ ꯆꯨꯕ ꯑꯣꯏꯖꯠꯂꯣ
ꯈꯪꯗꯌꯦ
ꯌꯥꯕ꯭ꯔꯣ
ꯌꯥꯏ
ꯑꯩ ꯈꯥꯅꯥꯒꯥꯁꯤꯟꯖꯉꯦ
ꯎꯝ
ꯐꯛꯂꯥꯡꯗ ꯅꯞꯄꯤ ꯑꯗꯨꯒꯅꯦ ꯎꯝ ꯀꯩꯅꯣꯗꯕ ꯑꯗꯨꯗꯣ ꯅꯥꯀꯟ ꯃꯄꯥꯥꯟꯗ ꯎ ꯀꯅꯤ ꯃꯤ ꯀꯅꯥꯝ ꯆꯪꯅꯗ꯭ꯔꯦꯁꯨ ꯀꯊꯥꯏꯅꯗꯤ ꯑꯩꯈꯣꯏꯅ ꯀꯥ ꯍꯥꯔꯛꯄꯗ ꯑꯗꯥꯏ ꯃꯤ ꯌꯥꯝ ꯊꯤ ꯆꯤꯟꯕꯅꯦ ꯊꯃꯕꯥꯝ ꯒꯥꯏꯗꯣ
ꯑꯥ
ꯑꯗꯨ ꯎꯨ ꯃꯈꯥꯒꯗꯤ ꯎ ꯍꯧꯔꯒ ꯅꯨꯡꯉꯥꯏꯕꯅꯦꯕ ꯑꯗꯨ ꯁꯣꯡꯉꯁꯨ ꯑꯃ ꯎꯗ ꯑꯣꯏꯅ ꯁꯣꯡꯉ ꯃꯈꯜ ꯎꯝ ꯅ ꯈꯜꯂꯦ ꯑꯗꯣ ꯎ ꯁꯣꯡꯕꯗꯣ ꯃꯈꯥ ꯍꯥꯏꯗꯤ ꯃꯊꯛ ꯇ ꯎ ꯑꯣꯏꯣꯏꯅ ꯍꯧꯕꯗꯣ ꯃꯈꯥꯗꯤ ꯁꯨꯍꯧꯗꯕꯅꯦꯕꯣ
ꯎꯝ ꯐꯣꯟꯗ ꯆꯪꯁꯜꯂ ꯉꯥꯡꯨꯀꯣ ꯀꯩꯅꯣ ꯑ ꯀꯩꯅꯣ ꯋꯥꯆꯦꯞ ꯇꯣꯁꯔꯀꯣ ꯇꯧꯕ
ꯅꯦꯅꯦ ꯑꯗꯨꯗꯨꯒꯅꯦ ꯍꯛꯇꯦꯅꯣ ꯃꯥ ꯎꯝ ꯑꯗꯨ ꯅꯥꯀꯟ ꯆꯠꯀꯦ ꯇꯧꯕ ꯎꯠ ꯑꯃ ꯑꯣ ꯏꯁꯤꯡ ꯌꯥꯝ ꯆꯥꯎ ꯊꯣꯡꯈꯤꯕꯗꯣ ꯍꯪꯕ꯭ꯔꯥ ꯑꯗꯨꯗꯒꯤ ꯕꯦꯟꯁꯀꯥꯟꯗ ꯃꯄꯥꯗꯣ ꯐꯝꯐꯝꯗꯨꯣ ꯌꯥꯗ꯭ꯔꯕꯃꯦꯕ ꯌꯥꯝ ꯀꯩꯅꯣ ꯏꯁꯤꯡ ꯊꯨꯝꯕꯩ ꯃꯅꯦ ꯍꯣ ꯍꯔ ꯑꯗꯨꯅꯅꯥ ꯄꯥꯛ ꯁꯪ ꯑꯗꯨ꯭ꯔꯅꯦ ꯑꯦꯛꯖꯥꯝ ꯃꯇꯝꯗ ꯀꯥꯔꯦ ꯑꯗꯨ ꯑꯦꯛꯖꯥꯝ ꯇꯥꯕꯩ ꯌꯥꯝ ꯄꯥꯛꯊꯣꯛꯍꯟꯗꯦꯕ ꯑꯗꯦ ꯍꯨꯖꯤ ꯀꯥꯟ ꯀꯩꯅꯣꯁꯤꯗꯨ ꯃꯤ ꯌꯥꯝ ꯄꯄꯥꯛ ꯆꯪꯅꯗꯕ ꯃꯥꯜꯂꯦꯕꯣ ꯀꯩꯅꯅ ꯅꯧ ꯂꯥꯛꯅꯥ ꯑꯗꯨꯗꯨꯅꯦ ꯉꯁꯥꯏꯁꯦ ꯑꯩꯈꯣꯏꯁꯦ ꯂꯥꯏ ꯄꯥꯐꯝꯝꯗ ꯀꯩꯅꯣꯗꯣ ꯆꯦ ꯅꯝꯊꯣꯛꯐꯝꯗꯣ ꯂꯩꯕ ꯈꯪꯕ꯭ꯔꯥ ꯂꯥꯛꯄꯝꯗꯨꯗꯆꯦꯜ ꯅꯝꯊꯣꯛꯄꯗ ꯆ ꯀꯩꯅꯣ ꯆꯪꯕ ꯑꯩꯈꯣꯏꯁꯦ ꯑꯗ ꯂꯥꯛꯄꯁꯤꯗ ꯀꯦꯇ ꯍꯦꯛꯦ ꯍꯦꯛ ꯈꯥꯏꯗꯣꯛꯄꯁꯨ ꯂꯥꯛꯄꯁꯤꯅꯅꯦ ꯀꯩꯅꯣꯃ ꯎꯕ ꯎꯝ ꯥꯎꯟ ꯑꯣꯏꯕꯀꯣ ꯎꯒꯤ ꯕ꯭ꯔꯥꯟꯁ ꯀꯩꯅꯣ ꯃꯔꯥꯗꯣ ꯅꯠꯇꯦ
ꯎꯒꯤ ꯃꯁꯥ ꯀꯩꯅꯣꯅꯤ ꯑꯗꯨꯕꯨ ꯀꯧꯁꯤꯜꯂꯛꯑꯗꯤ ꯎ
ꯑꯣ ꯃꯤꯕꯁ ꯁꯥꯗꯣ ꯃꯅꯤ ꯄꯨ ꯊꯥꯏꯅ ꯍꯣꯠꯅꯕꯗꯅꯦ ꯑꯗꯨ ꯎꯒꯤ ꯃꯁꯥꯗꯣ ꯃꯥꯜꯂꯕ ꯈꯤꯇꯪ ꯀꯣꯟꯇꯛ ꯇꯥꯏꯑꯕ ꯀꯣ ꯃꯣꯏꯗ ꯆꯠꯄꯒꯤ ꯑꯃ ꯍꯣꯟ ꯑꯗꯨꯗꯨꯗꯨꯅꯤꯕꯗꯣ ꯂꯪꯉꯦ ꯥꯏ ꯈꯂꯤꯁꯤꯅ ꯎꯒꯤ ꯃꯊꯥꯗꯣ ꯈꯤꯇꯪ ꯄꯥꯔꯒ ꯇꯥꯔ ꯂꯩꯁꯤꯅꯦꯕ ꯑꯗꯣ ꯌꯥꯝ ꯁꯥꯕꯦ ꯈꯪꯕ ꯑꯣꯏꯔꯝꯗꯣꯏꯅꯦꯕ ꯍꯪꯕ꯭ꯔꯥ
ꯑꯥ
ꯀꯩꯅꯣ ꯎꯗꯣ ꯀꯩꯅꯣ ꯍꯥꯏꯗꯤ ꯎꯗꯣ ꯁꯥꯡꯉ ꯂꯩꯔꯀꯥꯟꯗ ꯀꯝ ꯂ ꯌꯦꯡꯗꯕꯝ ꯃꯥꯦ ꯀꯩꯒꯤꯅꯣ ꯍꯥꯏꯕꯗ ꯁꯥꯡꯃꯟꯕꯒꯤ ꯁꯨꯃꯥꯏꯅ ꯑꯗꯨꯝ ꯆꯠꯄꯗꯣ ꯃꯣꯏꯒꯤ ꯀꯣꯂꯒ ꯁꯞꯄ ꯑꯗꯨꯣ ꯑꯗꯨ ꯐꯣꯟ ꯅꯥ ꯆꯞꯄ ꯑꯗꯨ ꯎꯝ ꯃꯄꯥ ꯑꯗ ꯑꯩꯅ ꯃꯄꯥ ꯑꯃ ꯌꯦꯡꯁꯦ ꯁꯤꯗꯩ ꯁꯨꯡꯅꯤꯡꯦꯡꯅꯤꯡꯗꯕ ꯃꯥꯟꯅꯗꯕ ꯀꯩꯒꯤꯅꯣꯗ ꯌꯥꯝ ꯁꯥꯡꯃꯟꯕꯒꯤ ꯦꯟꯗꯣ ꯈꯨ ꯃꯀꯣꯛ ꯎꯕ ꯅꯠꯇꯦꯀꯣ ꯑꯣꯡꯂꯤ ꯃꯁꯥ ꯉꯛꯇꯇꯅꯦꯕ
ꯍꯣꯏ ꯍꯣꯏ
ꯀꯩꯅꯣ ꯇꯧ ꯂꯪꯆꯛꯀ ꯂꯪꯖꯅꯤ ꯕ꯭ꯔꯥꯎꯟ ꯀꯩꯅꯣ ꯎꯕ ꯆꯨꯗꯅꯦ ꯈꯪꯕ꯭ꯔꯥꯇ ꯂꯪꯉꯦꯕ ꯈꯪꯕ꯭ꯔꯥ ꯑꯗꯨ ꯀꯣꯟꯅ ꯒ꯭ꯌꯥꯟ ꯇꯥꯔꯛꯏꯅꯕ ꯆꯪꯉ꯭ꯔꯀꯥꯟꯗ ꯃꯃꯩꯗ ꯑꯣꯏꯔꯀꯥꯟꯗ
ꯑꯣꯗꯥꯅ ꯊꯦꯡꯅ ꯍꯧꯔꯤꯅꯦ
ꯃꯥꯅꯦ ꯊꯅ ꯑꯣꯏꯅꯦ
ꯑꯇꯩꯗꯤ ꯅꯪꯅ ꯑ ꯑꯗꯨꯣꯝ ꯊꯦꯡꯅꯔꯣꯏꯔꯕ
ꯑꯩ ꯏꯇꯣꯝꯇꯅꯦ ꯎꯏꯁꯦ ꯃꯤ ꯌꯥꯝꯄꯥꯛ ꯂꯩꯇꯦꯕ ꯑꯗꯨꯒꯤ ꯅꯥꯀꯟꯗꯅꯦ ꯃ ꯅꯦ ꯅꯨꯄꯥꯁꯨ ꯃꯍꯩ ꯃꯈꯣꯡ ꯂꯣꯏ ꯊꯀꯠꯂꯒ ꯐꯍꯧ ꯈꯪꯕ꯭ꯔꯥ ꯑꯗ ꯑꯩꯅ ꯉꯥꯡꯉꯗꯕ ꯆꯟ ꯃꯥꯜꯂꯦ ꯑꯗꯨ ꯅꯅꯥꯅꯦ ꯌꯦ ꯌꯦꯡ ꯌꯦ ꯌꯦꯡ ꯌꯦ ꯎꯗꯕꯗꯣ ꯆꯪꯜꯂꯒ ꯌꯦꯡꯉꯤꯕ ꯑ ꯃꯣꯡꯁꯣꯡ ꯍꯥꯏꯗꯤ ꯃꯈꯥꯒꯤ ꯀꯩꯅꯣ ꯃꯌꯥꯝꯗꯨꯗ ꯑꯗꯨꯅ ꯍꯥꯏꯗꯤꯦ ꯇꯜꯂꯦ ꯈꯨꯁꯥꯡꯉꯝꯅꯤ ꯍꯥꯏꯕ
ꯎꯝ
ꯑ ꯑꯗꯨꯅꯤ ꯁꯦ ꯑꯗꯣ ꯍꯣꯔ ꯀꯩꯀꯩ ꯂ
ꯂꯣꯏ ꯊꯣꯛꯂꯛꯑꯅꯤ ꯃꯈꯜ ꯃꯈꯜ
ꯑꯧ ꯑꯣ ꯑꯣ ꯑꯣ ꯗꯥꯏꯅꯥ ꯍꯣꯏꯗꯤ ꯃꯣꯏꯁꯦ ꯆꯤꯡꯊꯛꯇ ꯂꯩꯗꯅ ꯃꯣꯏ ꯂꯆ ꯔꯦꯟ ꯎꯝ ꯀꯩꯅꯣ ꯑ ꯆꯤꯡ ꯃꯊꯛꯇ ꯑꯣꯏꯕꯅꯦꯕ ꯌꯨꯝꯗꯅ ꯆꯤꯡ ꯃꯈꯥꯒꯤ ꯀꯩꯅꯣꯗ ꯑꯣꯏꯔꯒ ꯂꯦꯇ꯭ꯔꯤꯟꯗꯨꯅ ꯆꯤꯡ ꯃꯊꯛ ꯀꯥꯔꯒ ꯑꯣꯏꯕ
ꯑꯥ
ꯖꯟꯗꯨꯁꯨ ꯐꯖꯅ ꯁꯥꯗꯝꯅꯦꯃ ꯖꯤꯡꯒꯔꯅ ꯇꯧꯔ ꯁꯥꯕꯤꯗꯣ ꯑꯗꯨꯃꯥꯏꯅ ꯑꯣꯏꯕ ꯍꯧꯪꯕ꯭ꯔꯥ ꯑꯗꯨꯒ ꯆꯤꯡ ꯑꯗꯨꯃꯥꯏꯅ ꯇꯧꯕ ꯃꯌꯥꯝꯕꯁꯨ ꯁꯤ ꯐꯩꯒꯟ ꯃꯈꯣꯡꯗ ꯀꯩꯅꯣ ꯅꯅꯥ ꯂꯅꯥꯕꯝ ꯆꯠꯈꯤꯅꯤ ꯌꯦ ꯀꯥꯟꯗ ꯑꯣꯏꯣꯏꯔꯝꯃꯤ ꯈꯗ ꯑꯗꯨ ꯈꯣꯡꯄꯥ ꯀꯥꯎꯊꯣꯏ ꯀꯥꯎꯔ ꯂꯤꯟꯗꯣ
ꯊꯤꯕꯒ ꯆꯂꯔ ꯋꯥꯗꯕ
ꯑꯗꯨꯅ ꯍꯥꯏꯁꯦ ꯀꯩꯝꯨꯛ ꯆꯤꯛꯂꯛꯇꯦꯅ ꯀꯔꯤꯝꯛ ꯆꯤꯛꯂꯛꯇ꯭ꯔꯣ ꯈꯣꯠꯇ꯭ꯔꯥ ꯀꯩꯅꯣ ꯈꯣꯡꯕꯥꯡꯒꯗ ꯀꯨꯝꯃꯨꯇ ꯇꯥꯏꯑꯦ ꯑꯗꯨ ꯍꯧꯒꯠꯂꯛꯨꯛ ꯆꯠꯈ꯭ꯔꯦ
ꯑꯁ
ꯅꯝ ꯊꯤꯕ ꯂꯣꯏꯔꯕꯅꯤ ꯀꯩꯅꯣꯗꯣ ꯂꯤꯟꯗꯣ
ꯎꯝ
ꯑꯗꯨꯣꯏ ꯃꯣꯏꯗꯗꯤ ꯌꯥꯝ ꯊꯪꯉ ꯍꯥꯥ
ꯆꯥꯖꯥꯔꯕ
ꯑꯦ ꯆꯥꯛꯆꯥꯥꯗꯅ ꯑꯩ ꯀꯣꯂ ꯆꯠꯀꯗ꯭ꯔꯣ
ꯀꯅꯥ ꯈꯛꯅꯤ ꯍꯜꯂꯛꯑ ꯆꯥꯒꯦ ꯀꯥꯏꯔꯒ ꯆꯥꯔꯝꯗ꯭ꯔꯗꯤ
ꯁꯕꯗꯅꯦ
ꯍꯥꯏꯈꯣ ꯅꯪꯒꯤꯗꯣ ꯃꯈꯣꯟ ꯌꯥꯝ ꯊꯣꯛꯑꯦ ꯆꯨꯔꯖꯥꯔ ꯆꯨꯔꯖꯥꯔ ꯃꯈꯣꯟ ꯌꯥꯝ ꯊꯣꯛꯑꯦꯀꯣ
ꯑꯩ ꯐꯛꯂꯥꯡꯗ ꯅꯞꯄꯒ ꯂꯩꯔꯦ ꯑꯗꯨꯗ
ꯑꯗꯨꯣ ꯖꯨꯔꯖꯥ ꯖꯨꯔꯖꯥ ꯌꯥꯝ ꯊꯣꯛꯑꯦ ꯐꯣꯟꯗꯣ ꯌꯥꯝ ꯂꯦꯡꯕꯒꯤ ꯈꯨꯗ꯭ꯔꯨꯨꯞꯗ꯭ꯔ ꯐꯨꯗ꯭ꯔꯨꯨꯞ ꯐꯗ꯭ꯔꯥ ꯇꯧꯕꯗꯣ ꯈ ꯍꯧꯖꯤꯛꯅ ꯑꯃꯨꯛ ꯐꯔ
ꯑꯂꯗ ꯂꯩꯦ
ꯎꯝ ꯌꯥꯔꯤꯈꯩ ꯃꯈꯣꯟ ꯇꯣꯂ ꯑꯗꯨꯝ ꯐꯣꯟꯒꯗꯤ ꯌꯥꯝ ꯂꯦꯡꯒꯅꯨ
ꯎꯝ
ꯄꯩꯁꯥꯗꯣ ꯌꯥꯝꯃꯣꯏꯗ꯭ꯔꯥꯅ ꯄꯥꯈꯠꯂꯦ ꯅꯪꯒꯤꯗꯤ ꯑꯃꯁꯨ ꯇꯠꯈ꯭ꯔꯦ
ꯑꯗꯨꯅꯦ ꯀꯌꯥꯔꯛꯅꯣ ꯃꯉꯥꯔꯛꯅꯣ ꯇꯧꯔ ꯁꯅꯗꯣꯏꯁꯦ
ꯃꯉꯥꯔꯛ
ꯅꯪ ꯋꯥꯔꯤ ꯂꯩꯇ꯭ꯔꯕꯣ
ꯅꯣꯏ ꯆꯦꯁꯨ ꯋꯥꯔꯤ ꯑꯩꯅ ꯉꯥꯛꯇ ꯉꯥꯡꯕ ꯌꯥꯔꯣꯏ ꯍꯥꯏꯕ ꯅꯪꯅ
ꯑꯣ ꯑꯩꯅꯦꯕ ꯃꯔꯨ ꯑꯣꯏꯅ ꯑꯩꯅꯦ ꯌꯣꯟꯗꯣꯏꯅꯤꯅ
ꯅꯪꯁꯨ ꯌꯣꯜꯂꯛꯀꯗꯕꯅꯤꯅ ꯅꯪꯅ ꯐꯅꯌꯥꯝ ꯉꯥꯡꯒꯗꯕ ꯑꯩꯅ ꯐꯅꯌꯥꯝ ꯉꯥꯡꯕꯗꯤ ꯀꯥꯟꯅꯗꯦ ꯑꯗꯨ ꯅꯣꯏ ꯆꯦꯁꯨ ꯉꯁꯥꯏ ꯑꯁ ꯁꯨꯃꯥꯏꯅ ꯁꯥꯟꯅꯗ ꯌꯥꯗꯕꯩ ꯁꯥꯟꯅꯔꯛꯑꯗꯤ ꯂꯩꯁꯜꯂꯛꯇ꯭ꯔꯦꯅ ꯏꯕꯥꯅꯤ ꯍꯛꯀꯥꯝꯒ ꯐꯅꯌꯥꯝ ꯌꯥꯝ ꯆꯠꯂꯦ
ꯎꯝ
ꯎꯝ ꯑꯔꯣꯏꯕꯒꯤ ꯇꯧꯔꯛꯄꯗꯨꯗꯤ ꯄꯨꯔꯥ ꯍꯛꯀꯥꯝ ꯉꯥꯛ ꯉꯥꯏꯔꯝꯃꯅꯤ ꯏꯕꯥꯅꯤ ꯑꯃꯅ ꯑꯃꯨꯛ ꯆꯟ ꯑꯃꯅ ꯑꯃꯨꯛ ꯆꯟ
ꯇꯨꯝꯕ ꯃꯇꯝꯗ ꯑꯣꯏꯕꯅꯤ ꯍꯧꯖꯤꯛ ꯕꯥꯔꯣ ꯃꯈꯥꯏ ꯇꯥꯔꯦꯕ
ꯃꯥꯏꯗꯤ ꯀꯩꯅꯣꯗꯅꯤ ꯄꯨꯡ ꯃꯥꯄꯟꯗꯩꯅ ꯇꯔꯥ ꯁꯨꯃꯥꯏꯅ
ꯑꯣ ꯃꯥꯏ ꯌꯥꯍꯧꯗ ꯉꯥꯏꯔꯤꯕ ꯑꯗꯨꯒꯤꯅꯤ ꯃꯥꯗꯤ ꯌꯥ ꯍꯧꯔꯛꯄꯒꯤ ꯑꯃ
ꯑ ꯑꯥ ꯑꯥ ꯇꯧꯋꯦ ꯕ꯭ꯔꯦꯛꯐꯥꯁ ꯆꯥ ꯂꯣꯢꯔꯒ ꯎꯝ ꯑꯃꯨꯛ ꯍꯥꯏꯈ꯭ꯔꯦ ꯆꯥꯕ ꯂꯣꯏꯔꯒ ꯑꯌꯨꯛꯀꯤ ꯆꯥꯕ ꯂꯣꯏꯔꯒ ꯇꯧꯔꯛꯄ
ꯀꯩꯅꯣ ꯎꯪ ꯑꯃꯨꯛ ꯍꯥꯏꯈ꯭ꯔꯣꯏꯗꯤ ꯀꯩꯅꯣ ꯍꯥꯏꯁꯦ
ꯑꯌꯨꯛꯇ ꯆꯥꯕ ꯄꯣꯠꯇꯣ ꯍꯥꯏꯔꯤꯕ ꯑꯪꯒ꯭ꯔꯦꯖꯤꯗ
ꯎꯉ ꯉꯔꯥ ꯏꯕꯣꯛꯇꯨ ꯈꯪꯕ꯭ꯔꯥ ꯏꯕꯣꯛꯀꯤ ꯋꯥꯔꯤꯗꯤ ꯏꯕꯣꯛ ꯀꯣꯏꯅꯦꯅꯤ ꯌꯥꯝ ꯊꯣꯛꯑꯅꯤ ꯃꯥꯁꯦ ꯃꯥꯏ
ꯎꯝ
ꯑꯗꯨꯗꯅꯦ ꯃꯥꯁꯦ ꯑꯍꯥꯟꯕ ꯁꯦꯟꯗꯜ ꯇꯣꯡꯗꯕꯤ ꯊꯣꯛꯂꯦꯛꯑꯦꯕ ꯑꯩꯅ ꯆꯑꯆꯥꯄꯣꯠ ꯆꯥꯒꯤ ꯁꯦꯝꯒꯦ ꯆꯥꯛꯈꯨꯝꯗ ꯃꯥꯁꯦ ꯍꯧꯒꯠꯂꯛꯄ ꯑꯩ ꯁꯦꯝ ꯂꯣꯢꯔꯀꯥꯟꯗ ꯃꯥ ꯄꯤꯖꯒꯦ ꯅꯠꯇ꯭ꯔꯗꯤ
ꯇꯥꯗ꯭ꯔꯦ ꯇꯥꯗ꯭ꯔꯦ ꯃꯌꯦꯛ ꯁꯦꯡꯅ ꯇꯥꯗ꯭ꯔꯦ
ꯑꯩ ꯍꯧꯒꯠꯂꯨꯔꯀꯥꯟꯗ ꯑꯩ ꯁꯦꯝꯕ ꯂꯣꯏꯔꯒꯅ ꯄꯣꯠꯇꯣ ꯁꯦꯝ ꯂꯣꯏꯔꯀꯥꯟꯗ ꯃꯥ ꯍꯧꯗꯣꯛꯑꯒ ꯄꯤꯖꯒꯦ ꯇꯧꯅꯕ ꯑ ꯃꯥꯁꯦ ꯍꯧꯒꯂꯑꯕꯅꯤꯅ ꯃꯥꯢ ꯃꯅꯥꯛꯇ ꯐꯝꯃꯒ ꯄꯤꯖꯔꯒꯦꯅ ꯇꯧꯕ
ꯎꯝ ꯎꯝ
ꯃꯥꯁꯦ ꯀꯨꯝꯃꯛꯑꯦ ꯀꯩꯅꯣ
ꯎꯝ
ꯑ ꯀꯨꯝꯃꯦꯅ ꯍꯥꯏꯅ ꯀꯧꯕ ꯑꯗꯣ ꯁꯦꯟꯗꯜ ꯇꯣꯡꯗꯕꯤ ꯂꯥꯛꯑꯦ ꯁꯦꯟꯗꯦꯜ ꯊꯣꯡꯗ ꯄꯤ ꯂꯥꯛꯄ ꯑꯩꯅ ꯁꯦꯟꯗꯜ ꯇꯣꯡꯉꯣ ꯈꯣꯠꯂꯣ ꯐꯨꯕ ꯊꯣꯡꯅꯥꯎ ꯃꯌꯥꯝꯁꯤꯗ ꯑꯗꯨꯒ ꯊꯨꯔ ꯀꯥꯟꯁꯤꯗ ꯃꯈꯣꯟꯗꯣ ꯊꯣꯛꯑꯦꯗꯅ ꯍꯥꯏꯗꯤ ꯌꯥꯝ ꯀꯜ ꯐꯨꯕ ꯅꯠꯇ꯭ꯔꯒ
ꯎꯝ ꯍ
ꯑꯗꯨ ꯏ ꯔꯤꯉꯗꯣ ꯂꯩꯕꯅꯤꯅ ꯅꯨꯡꯉꯥꯏꯇꯦ ꯃꯊꯪꯗꯗꯤ ꯐꯨꯔꯔꯣꯏꯒꯦ ꯈꯣꯠꯂꯔꯣꯏꯒꯦꯅ ꯈꯂꯕ ꯑꯩ ꯐꯖꯅꯦꯅ ꯑꯗꯨꯒ ꯃꯊꯪ ꯑꯃ ꯀꯊꯂ ꯄꯥ ꯑꯗꯨꯗꯨ ꯀꯆꯗ ꯂꯩꯔꯝꯕ ꯁꯤꯅꯗꯤ ꯑꯗꯨꯖꯅ ꯂꯩꯌꯦꯅ ꯑꯩꯅ ꯎꯝ ꯇꯨꯡꯉꯣ ꯈꯣꯠꯂꯣꯅ ꯑꯩꯁꯦ ꯐꯨꯅꯤꯡꯉꯕ
ꯎꯝ ꯎꯝ ꯌꯥꯈꯣꯏꯈꯣ ꯍꯣꯏ ꯑꯗꯨꯃꯥꯏꯅ ꯉꯥꯡꯉꯣ ꯑꯗꯨꯃꯥꯏꯅ ꯉꯥꯡꯉꯑꯣ ꯑꯗꯨ ꯌꯥꯝ ꯐꯖꯅ ꯇꯥꯔꯦ
ꯑꯗꯨꯒ ꯀꯩꯅꯣ ꯂꯦꯇ꯭ꯔꯤꯟꯗ ꯂꯦꯞ ꯂꯩꯕꯁꯤꯗ ꯑꯗꯨꯅꯦ ꯀꯩꯅꯣ ꯑꯩꯅ ꯇꯧꯁꯤꯜꯂꯒ ꯈꯨꯖꯤꯟꯅ ꯁꯛꯄ ꯈꯝꯔꯛꯄ ꯑꯩꯈꯣꯏꯗꯧ ꯊꯧꯅꯤꯡꯗꯅ ꯐꯨꯕꯗꯤ ꯌꯥꯗ꯭ꯔꯕꯅꯤ ꯑꯗꯨ ꯑꯣꯏꯅꯦ ꯃꯥꯁꯦ ꯀ ꯍꯥꯏꯗꯔꯦꯃꯥꯏ ꯈꯨꯁꯤꯟ ꯆꯤꯛꯄꯗꯨꯗ ꯑꯗꯒ ꯀꯩꯝ ꯍꯥꯏꯗ꯭ꯔꯒ ꯊꫭꯡꯅꯧ ꯃꯥꯄꯥ ꯍꯦꯛ ꯌꯧꯕꯒꯅꯦꯕ ꯍꯧꯖꯤꯛꯅ ꯑꯩꯉꯣꯟꯗ ꯁꯤꯗꯣ ꯀꯩꯒꯤꯅꯣ ꯌꯥꯝ ꯅꯥꯏꯌꯦꯀꯣ
ꯍꯩꯃꯥ ꯎꯝ ꯐꯔꯅꯦ ꯄꯥꯌꯥꯝ ꯈꯪꯅ ꯉꯥꯡꯕꯗꯣ
ꯃꯥ ꯃꯥ ꯌꯥꯝ ꯐꯠꯇꯕ ꯃꯕꯨꯛ ꯈꯨꯐꯠꯇꯕꯅꯦ ꯃꯁꯤ ꯍꯅꯨꯕꯤꯁꯦ ꯄꯨꯔꯥ ꯀꯅꯤꯡ ꯈꯨꯆꯨ ꯑꯃꯅꯦꯕ
ꯎꯝ
ꯁꯥꯟꯅꯕ
ꯎꯝ
ꯑꯥꯗꫭ
ꯀꯩ ꯋꯥꯔꯤꯅꫭ ꯁꯥꯟꯅꯗꫭꯏꯖꯦ ꯍꯧꯖꯤꯛ
ꯇꯥꯗ꯭ꯔꯦ ꯄꯦꯗ꯭ꯔꯦꯛ ꯄꯦꯗ꯭ꯔꯦꯛ ꯇꯧꯔꯦ
ꯀꯔꯤ ꯋꯥꯔꯤ ꯂꯩꯔꯤꯒꯦ
ꯈꯪꯗꯦ ꯅꯪ ꯌꯥꯝ ꯂꯩꯗꯥꯏꯅꯦ
ꯊꯣꯏꯋꫭꯏꯅ ꯉꯥꯡꯉꫭꯗꯤ ꯂꯩ ꯇꯦꯗꯣ
ꯑꯗꯨꯅꯦ ꯇꯧꯔꯛꯑꯅꯤꯕ
ꯑꯗꯒꯤ ꯑꯩꯅ ꯂꯩꯔꯤꯕꯁꯦ ꯐꯛꯂꯥꯝꯗ ꯂꯩꯕꯅꯤꯅꯅꯦ ꯑꯩꯅ ꯉꯔꯥꯡ ꯅꯍꯥꯟꯗ ꯍꯥꯏꯕꯗꫭ ꯐꯛꯂꯡꯗꯥ ꯂꯩꯕꯁꯦ ꯕꯦꯔꯥ ꯌꯥꯝ ꯀꯥꯏꯕ ꯐꯛꯂꯡꯗ ꯂꯩꯇꯕꯥꯎ ꯃ ꯀꯟ ꯃꯔꯤꯃꯛ ꯂꯣꯏꯅ ꯇꯥꯟꯅꯩ ꯂꯣꯏꯅ ꯃꯈꯥꯗ ꯃꯣꯏ ꯃꯈꯥ ꯉꯥꯡꯉꯅꯕ ꯈꯣꯠꯄ ꯂꯣꯏ ꯇꯥꯟꯅꯩ ꯃꯣꯏ ꯀꯥꯑꯝꯇ ꯄꯨꯂꯞ ꯇꯕꯩ ꯇꯥꯏꯝ ꯇ
ꯑꯗꯨ ꯑꯗꯨ ꯑꯗꯨ ꯇꯥꯔꯤꯀꯥꯟꯗꯨꯗ ꯅꯪꯅ ꯐꯕꯒꯤ ꯋꯥꯔꯤ ꯂꯤꯌꯨꯗꯅ
ꯑꯣ ꯑꯩ ꯑꯩ ꯐꯕꯒꯤꯦ
ꯎꯝ
ꯍꯧꯖꯤꯛꯁꯦ ꯑꯩꯖꯦ ꯐꯛꯂꯡꯗ ꯅꯥꯞꯄꯤꯕ ꯌꯥꯝ
ꯎꯝ ꯅꯪ ꯅꯪꯅ ꯐꯕꯒꯤ ꯃꯕꯨ ꯄꯥꯎ ꯐꯕꯒꯤ ꯋꯥꯔꯤ
ꯎ ꯄꯠꯇ ꯄꯩ ꯆꯗ
ꯑꯗꯨꯅꯦ ꯅꯦꯠꯋꯥꯛ ꯌꯥꯗ꯭ꯔꯤꯔꯥ ꯀꯩꯅꯣ ꯌꯥꯝ ꯅꯨꯡꯉꯥꯏꯇꯦ ꯉꯁꯥꯏ ꯅꯣꯏ ꯆꯦꯛꯒ ꯁꯥꯟꯅꯕꯗꯤ ꯀꯩꯝ ꯇꯧꯗꯦ ꯍꯥꯏꯕ
ꯍꯧ ꯁꯨꯄ꯭ꯔꯌꯣꯒ
ꯑꯣꯏꯔꯝꯗꯧ ꯃꯥꯜꯂꯦ ꯌꯥꯝ ꯊꯤ ꯅꯨꯡꯉꯥꯏꯇ꯭ꯔꯦ ꯁꯤꯗꯤ
ꯁꯦ ꯃꯤ ꯂꯥꯛꯄ ꯖꯥꯠ ꯃꯤ ꯂꯥꯛꯄꯩ ꯑꯃ ꯀꯧꯕꯗꯣ ꯀꯅꯥꯅꯥ ꯌꯨꯝ ꯃꯤꯅꯦꯕꯣ ꯈꯣꯠꯄꯗꯣ ꯑꯩꯈꯣꯏꯗ ꯃꯥꯡꯂꯕꯁꯦ ꯆꯗꯦꯜꯗꯨ ꯑꯩꯈꯣꯏꯗ ꯑꯣꯏꯔꯝꯗ꯭ꯔꯦ ꯁꯂꯥꯛꯀꯥꯟꯗ ꯑꯣꯏꯔꯝꯃꯦ ꯄꯨꯔꯥ ꯌꯨꯝ ꯑꯃꯝꯇꯗ ꯂꯩꯃꯤꯟꯅꯕ ꯌꯥꯝ ꯇꯣꯏꯕ ꯈꯣꯡꯗꯛ
ꯑꯣ ꯎꯝ ꯎꯝ ꯑꯩꯈꯣꯏꯁꯨ ꯇꯧꯋꯦ ꯑꯩꯈꯣꯏꯁꯤ ꯁꯣꯝꯒꯤ ꯄꯔꯦꯡꯗ ꯒꯦꯠꯇ ꯊꯤꯜꯂꯛꯄꯁꯦ ꯑꯩꯈꯣꯏꯗ ꯍꯦꯛꯇ ꯃꯥꯜꯂꯦꯕ ꯖꯤꯡꯒꯅ ꯂꯣꯏ ꯑꯣꯏꯈꯤꯕꯩ
ꯈꯣꯏ ꯄꯨꯔꯥ ꯌꯨꯝ ꯑꯃꯝꯇꯗ ꯂꯩꯃꯤꯟꯅꯕꯩ ꯂꯦꯞꯇꯣ ꯍꯥꯏꯕ
ꯑꯗꯨ ꯁꯣꯝꯗꯁꯨ ꯇꯧꯋꯤ ꯊꯣꯡ ꯊꯤꯜꯂꯛꯄꯁꯦ ꯄꯨꯂꯞ ꯄꯔꯦ ꯁꯣꯝ ꯄꯔꯗ ꯆꯂꯞ ꯂꯣꯏꯅ ꯇꯧꯋꯦ ꯑꯗꯨꯒ ꯁꯤꯁꯦ ꯄꯨꯡ ꯁꯤꯒꯤꯗ ꯄꯨꯡ ꯊꯣꯛꯄꯗꯣ
ꯎꯝ
ꯇꯔꯥꯒ ꯇꯔꯥꯅꯤꯊꯣꯏ ꯁꯨꯃꯥꯏꯅ ꯊꯣꯛꯏꯗꯅ
ꯇꯔꯥꯒ ꯃꯤꯅꯤꯠ ꯐꯤꯞꯇꯤꯟ ꯍꯣꯏ ꯇꯔꯥꯒ ꯃꯤꯅꯤꯠ ꯇꯔꯥꯉꯥ ꯌꯧꯔꯦ ꯆꯇ꯭ꯔꯦ
ꯎꯝ ꯎꯝ ꯑꯗꯨ ꯑꯗꯨꯒꯤꯗꯣ ꯑꯗꯨꯗꯨꯅ ꯕꯥꯔꯣ ꯌꯧꯔꯀꯥꯟꯗ ꯃꯇꯣꯝꯗ ꯇꯠꯈꯤꯕꯅꯤꯀꯣ
ꯎ ꯇꯔꯥꯅꯤꯊꯣꯏ ꯌꯧꯔꯀꯥꯟꯗ ꯃꯁꯤ ꯑꯃ ꯀꯩꯅꯣꯒꯤꯁꯦ
ꯑꯥ ꯑꯥ ꯑꯥ ꯑꯥ ꯑꯗꯣ ꯑꯩꯒꯤꯗꯗꯤ ꯇꯔꯥꯃꯥꯊꯣꯏꯗ ꯇꯠꯂꯦꯕ ꯇꯔꯥ ꯅꯠꯇ꯭ꯔꯒ ꯇꯔꯥꯃꯥꯊꯣꯏꯗ ꯇꯠꯄ ꯌꯥꯎꯋꯦꯕꯀꯣ
ꯎ
ꯑꯗꯨ ꯅꯪ ꯍꯧꯖꯤꯛꯀꯤ ꯃꯃꯥꯡꯒꯤꯗꯨꯁꯨ ꯄꯠ ꯂꯥꯎꯅ ꯀꯩꯅꯣꯗ ꯀꯌꯥ ꯑꯃꯐꯧꯛ ꯁꯣꯏꯨꯔꯝꯈꯤꯔꯣꯏ ꯄꯠꯂꯥꯎ ꯇꯠꯈꯤꯗꯣ ꯀꯩꯒꯤꯅꯣ ꯈꯪꯗ꯭ꯔꯦ ꯑꯃꯨꯛ ꯁꯨꯃꯥꯏꯅ ꯇꯧꯋꯦ ꯅꯦꯠꯋꯔꯥꯛ ꯌꯥꯗꯕꯩꯔꯣ ꯈꯪꯗꯦꯕ
ꯋꯥꯔ ꯑꯗꯨꯕꯅ ꯍꯥꯏꯗꯤ ꯍꯦꯛ ꯌꯥꯝ ꯄꯥꯏꯈꯠꯄꯒꯅꯦ ꯎꯝ ꯀꯩꯅꯣ ꯇꯧꯥꯏ ꯎꯝ ꯏꯪꯂꯤꯁꯇ ꯉꯥꯡꯉ ꯂꯣꯏ ꯑꯩ ꯁꯝꯅꯔꯤ ꯇꯧꯋꯦꯕ ꯈꯪꯕ꯭ꯔꯥ
ꯑꯝ
ꯀꯦ ꯇꯕ꯭ꯔꯦ ꯍꯥꯏꯖ
ꯑꯥ
ꯐ ꯌꯥꯗꯦꯕ ꯀꯔ
ꯎꯝ ꯑꯩꯅ ꯑꯩꯅ ꯑꯗꯨꯝ ꯀꯧꯋꯦ ꯑꯗꯨꯅ ꯇꯥꯗ꯭ꯔꯔꯤ
ꯑꯗꯨꯅꯤ ꯃꯈꯣꯟ ꯑꯗꯨꯗꯣ ꯀꯩꯅꯣ ꯇꯧꯕ ꯃꯥꯜꯂꯦꯕ ꯑꯩꯅ ꯄꯥꯏꯈꯠꯂꯦꯗꯅ ꯑꯗꯨꯒ ꯕꯦꯛ ꯆꯠꯈꯤꯕ ꯇꯥꯏꯞꯇ ꯇꯧꯑꯦꯕ ꯈꯪꯕ꯭ꯔꯥ
ꯎꯝ
ꯑꯩ ꯑꯃꯨꯛ ꯆꯪꯉꯤꯗꯅ ꯑꯗꯨ ꯑꯗꯨꯝ ꯃꯥꯡꯒꯤꯕꯩ ꯇꯥꯏ꯭ꯄ ꯇꯧꯑꯦꯕ
ꯑꯗꯨꯗꯨꯒ ꯁꯤꯒꯤꯁꯦ ꯍꯥꯟꯅ ꯅꯪꯒꯤꯗꯗꯤ ꯁꯤꯒꯤꯁꯦ ꯍꯥꯟꯅ ꯌꯦꯡꯉꯁꯦ ꯀꯌꯥ ꯑꯣꯏꯔꯛꯀꯦꯗꯣ ꯌꯥꯕ꯭ꯔꯥ ꯈꯣꯠꯄ꯭ꯔꯥ ꯑꯗꯨ ꯃꯈꯣꯟꯗꯣ ꯅꯨꯡꯉꯥꯏꯇꯝꯅꯤꯅ ꯑꯗꯨꯗꯨꯒ ꯁꯤꯒꯤꯁꯦ ꯌꯥꯏ ꯌꯥꯗꯦꯗꯣ ꯌꯦꯡꯉꯒ ꯅꯣꯏ ꯆꯦꯒꯤꯗꯤ ꯌꯥꯝ ꯊꯨꯅ ꯀꯩꯅꯣ ꯇꯧꯔꯤ ꯍꯥꯏꯕ ꯆꯦꯛ ꯇꯧꯔꯛꯑꯦ ꯍꯥꯏꯕ ꯑꯩꯒꯤꯗ ꯇꯧꯈꯤꯕꯗꯨꯗꯤ ꯀꯩꯁꯨ ꯍꯥꯏꯗꯤ ꯑꯗꯨꯝ ꯅꯨꯃꯤꯠ ꯃꯔꯤ ꯃꯉꯥꯒ ꯆꯪꯈꯤꯕꯀꯣ ꯌꯥꯝ ꯀꯨꯏ ꯀꯨꯏꯅ ꯂꯩ ꯅꯠꯇꯦ ꯆꯪꯉꯛꯄ ꯅꯠꯇꯕ ꯑꯗꯨꯒꯤ ꯃꯣꯏꯅ ꯁꯤꯒꯤ ꯄꯣꯠꯁꯦ ꯌꯥꯏ ꯌꯥꯗꯦꯅ ꯍꯣꯠꯄꯗꯣ ꯍꯣꯠꯂꯛꯀꯗꯣꯏꯅꯦꯕ ꯃꯣꯏꯅ ꯑꯗꯨꯒ ꯊꯣꯛꯂꯛꯀꯗꯨꯅꯤ ꯑꯩ ꯍꯣꯔꯦꯟ ꯍꯥꯏꯒꯦꯗ ꯑꯔꯣꯝꯗ ꯍꯥꯏꯒꯦ ꯁꯤ